ꯅꯨꯡꯉꯥꯏꯔꯤꯌꯦ ꯅꯪ ꯀꯃꯥꯏ ꯀꯃꯥꯏ ꯇꯧꯔꯤꯒꯦ
ꯏꯌꯥꯝꯕ ꯅꯨꯡꯉꯥꯏꯔꯤꯌꯦ ꯏꯌꯥꯝꯕ ꯑꯁ ꯏꯌꯥꯝꯕ ꯍꯟꯗꯛꯇꯤ ꯍꯛꯆꯥꯡꯁꯦ ꯀꯩꯅꯣꯝ ꯇꯧꯔꯦꯗ ꯍꯛꯆꯥꯡꯁꯦ ꯌꯥꯝꯅ ꯅꯣꯏꯈꯠꯃꯜꯂꯦ ꯑꯌꯥꯝꯕ ꯑꯣꯏ ꯖꯤꯝ ꯆꯠꯂꯦ ꯑꯗꯣ ꯀꯃꯥꯏꯅ ꯇꯧꯔꯤꯅꯣ ꯑꯩꯈꯣꯏꯁꯨ ꯁꯥꯟꯅꯕ ꯌꯥꯎ ꯌꯥꯒꯗ꯭ꯔꯣꯕ
ꯌꯥꯏ ꯌꯥꯏꯏ ꯑꯁ ꯅꯪ ꯑꯩ ꯑꯩꯁꯦ ꯃꯠ ꯃ ꯉꯥꯏꯔꯤ ꯑꯗꯨꯝ ꯆꯠꯂꯨꯔꯦ
ꯎꯝ ꯄꯨꯡ ꯀꯌꯥꯗ ꯆꯠꯀꯦ ꯀꯃꯥꯏꯅ ꯇꯧꯔꯤꯅꯣ
ꯨꯝ ꯄꯨꯡ ꯇꯔꯨꯛ ꯀꯗꯥꯏꯗ ꯆꯠꯂꯦ ꯄꯨꯡ ꯇꯔꯨꯛꯇꯇꯩꯒꯤ ꯆ ꯇꯦꯛ ꯇꯦꯛ ꯇꯦꯛ ꯄꯨꯡ ꯑꯃ ꯃꯈꯥꯏ ꯄꯨꯡ ꯑꯅꯤꯃꯨꯛꯀꯤ ꯆꯥꯡ ꯁꯥꯟꯅꯩꯑꯌꯦ
ꯎꯥ
ꯆꯠꯅꯤꯡꯉꯤꯔꯣ ꯅꯪꯕꯨ ꯀꯃꯥꯏꯅ ꯇꯧꯔꯤꯅꯣ
ꯑꯩꯁꯤ ꯆꯠꯅꯤꯡꯉꯥꯏ ꯑꯩꯁꯨ ꯑꯩꯗꯤ ꯍꯛꯆꯥꯡ ꯌꯥꯝ ꯅꯣꯏꯈꯠꯂꯦꯕ ꯑꯗꯨꯅ ꯍꯛꯆꯥꯡꯁꯦ ꯈꯤꯇꯪ ꯃꯌꯦꯡ ꯇꯍꯟꯒꯦ ꯇꯧꯕꯅꯤ ꯏꯌꯥꯝꯕ
ꯐꯩꯌꯦ ꯖꯤꯟꯗꯣ ꯅꯪ
ꯁꯥꯟ ꯑꯗꯨ ꯑꯗꯨꯝ ꯍꯛꯆꯥꯡꯒꯤ ꯑꯃ ꯃꯌꯦꯡ ꯇꯥꯗꯣꯏꯔ ꯀꯃꯥꯏꯅ ꯇꯧꯗꯒꯦ ꯏꯌꯥꯝꯕ
ꯀꯥꯞꯐꯤꯅꯤ ꯅꯪ ꯃꯔꯅ ꯈꯜꯂꯤꯗꯣ ꯀꯥꯞꯐꯤꯅꯤ ꯅꯪ ꯑꯗꯨꯗꯒꯤ ꯃꯁꯥ ꯂꯣꯟꯝꯗꯍꯜꯂꯛꯄ ꯅꯪ ꯕꯣꯗꯤ ꯆꯥꯎ ꯐꯖꯗꯣꯏꯅꯦ ꯃꯤ ꯍꯧꯖꯤꯛ ꯖꯤꯝ ꯄꯥꯈꯠꯍꯟꯜꯂꯤꯅꯤ ꯀꯩꯅꯣ ꯃꯤ ꯁꯥꯟꯅ ꯁꯥꯟꯅꯔꯒ ꯇꯧꯕ ꯍꯥꯏꯅ ꯄꯪꯆꯥ ꯆꯥꯁꯤꯟꯕꯤ ꯑꯗꯒꯤ ꯁꯥꯟꯅꯕꯤ ꯌꯣꯠ ꯑꯆꯧ ꯄꯥꯏꯁꯤꯜꯂ ꯄꯛ ꯇꯧꯕꯅ ꯕꯣꯗꯤ ꯑꯗꯨꯒꯤ ꯑꯔꯣꯏꯕꯤ ꯊꯥꯒꯠꯍꯜꯂꯕꯤꯕ ꯑꯗꯨ ꯅꯪꯅ ꯅꯣꯏ ꯀꯩ ꯂꯩꯔꯤꯗꯣ ꯅꯪ ꯍꯌꯦꯡ ꯀꯠ ꯇꯧꯕ ꯃꯇꯝꯗ ꯅꯪꯒꯤ ꯕꯣꯗꯤꯗꯣ ꯀꯩꯁꯨ ꯌꯥꯝ ꯆꯥꯎꯕꯕꯦ ꯅꯪ ꯅꯣꯏꯒ ꯍꯥꯏꯗꯣ ꯌꯥꯔꯤꯗꯣ ꯃꯤꯁꯤ ꯕꯣꯝ ꯄꯣꯈꯥꯏꯗꯧꯅ ꯅꯣꯏꯍꯟꯕꯤ ꯅꯣꯏꯍꯜꯂꯒ ꯀꯠ ꯇꯧꯊꯔꯛꯄꯗꯨꯗꯗꯤ ꯃꯜ ꯑꯗꯨꯕꯨ ꯑꯩ ꯇꯁꯤꯜꯂ ꯐꯖꯔꯛꯏꯁꯦ ꯌꯥꯝ ꯆꯥꯎ ꯌꯥꯝ ꯆꯥꯎꯍꯟꯈꯤ ꯍꯥꯏ ꯍꯥꯏꯇꯥꯥꯔꯗꯤ ꯌꯥꯝ ꯆꯥꯎꯍꯜꯂꯒ ꯌꯥꯝ ꯊꯥꯗꯔꯛꯄ ꯑꯃꯨꯛ ꯅꯪ ꯍꯧꯖꯤꯛ ꯂꯩ ꯐꯤꯚꯝꯗꯨꯗꯗꯤ ꯊꯥꯗꯈꯤꯕ ꯑꯗꯨꯝ ꯍꯥꯟꯅꯒꯤ ꯏꯀꯪ ꯈꯪꯉ ꯂꯩꯕꯤꯗꯣ ꯑꯗꯨꯗ ꯑꯗꯨꯝ ꯇꯥꯅꯤꯕ
ꯎꯝ ꯑꯦ ꯏꯌꯥꯝꯕ ꯗꯥꯏꯠ ꯅꯨꯡꯗꯤ ꯀꯃꯥꯏꯅ ꯇꯧꯒꯦ ꯍꯥꯏꯗꯤ ꯂꯐꯣꯏ ꯁꯪꯒꯣꯝꯅ ꯇꯧꯕ꯭ꯔꯥ ꯅꯠꯇ꯭ꯔ ꯄꯣꯠꯇꯤꯟ ꯅꯨꯡ ꯀꯦꯅꯣ ꯅꯨꯡ ꯂꯩ ꯈꯣꯠ ꯇꯧꯕ꯭ꯔꯥ ꯍꯥꯏꯗꯤ ꯂꯩ ꯈꯣꯠꯂꯁꯨ ꯀꯌꯥ ꯀꯥꯏꯗ ꯀꯃꯥꯏꯅ ꯂꯩꯒꯦ ꯍꯥꯏꯗꯤ ꯏꯌꯥꯝꯕ ꯑꯗꯨꯝ ꯁꯥꯟꯅꯐꯝꯗꯤ ꯂꯩꯕ꯭ꯔꯥ ꯅꯠꯇ꯭ꯔꯒ ꯑꯩꯈꯣꯏꯅ ꯗꯨꯀꯥꯟꯗꯩ ꯆꯠꯂ ꯂꯩꯖꯗꯕ꯭ꯔꯥ ꯗꯨꯀꯥꯟꯗꯨꯅ ꯀꯔꯣꯝ ꯂꯩꯒꯦꯕ꯫
ꯗꯨꯀꯥꯟꯗ ꯈꯤꯇꯪ ꯂꯩꯒꯦꯗꯤ ꯗꯨꯀꯥꯟꯗ ꯆꯠꯂ ꯂꯩꯔꯁꯨ ꯌꯥꯏ ꯁꯤꯗ ꯑꯅꯛꯄꯗ ꯃꯌꯥꯝ ꯂꯥꯏꯅꯤꯡ ꯉꯗꯤ ꯂꯥꯎ ꯇꯣꯇꯦꯜ ꯅ꯭ꯌꯨꯇ꯭ꯔꯤꯁꯟ ꯂꯩꯔꯤ ꯑꯗꯨꯗꯒꯤ ꯁꯤꯗ ꯋꯥꯋꯦꯜ ꯅ꯭ꯌꯨꯇ꯭ꯔꯤꯁꯟ ꯂꯩꯔꯤ ꯑꯩꯒꯤꯗꯤ ꯁꯥꯟꯅꯐꯝꯗꯒꯤ ꯑꯩꯈꯣꯏ ꯑꯣꯖꯥꯗꯩ ꯂꯧꯋꯦꯕ ꯑꯩꯈꯣꯏ ꯖꯤꯝ ꯇ꯭ꯔꯦꯅꯔꯗꯩ ꯖꯤꯝ ꯇꯔꯦꯟꯅꯔ ꯂꯧꯕꯨꯗꯤ ꯂꯧꯗ꯭ꯔꯦ ꯑꯗꯨ ꯑꯣꯏ ꯇꯥꯔꯁꯨ ꯃꯉꯣꯟꯗꯒꯤ ꯍꯤꯗꯥꯛꯀꯨꯝꯕꯗꯤ ꯂꯧꯕꯗꯤ ꯀꯥꯟꯅꯩꯕ ꯃꯣꯏꯗꯤ ꯐꯣꯔꯇꯤ ꯐꯥꯏꯚ ꯄꯥꯔꯁꯦꯟ ꯇꯥꯕꯅꯦꯕ ꯑꯩꯈꯣꯏꯗ ꯅꯪꯅ ꯖꯤꯝꯒꯤ ꯄꯣꯠ ꯍꯥꯏꯗꯤ ꯕꯣꯔꯇꯤꯟꯒꯨꯝꯕ ꯌꯣꯟꯕꯗꯨ ꯌꯣꯜꯂꯛ ꯊꯥꯔꯇꯤ ꯐꯥꯏꯚ ꯄꯥꯔꯁꯦꯟꯗ ꯌꯣꯜꯂꯛꯀꯅꯤꯕ
ꯇ꯭ꯔꯦꯟꯅꯔꯗꯨꯗ ꯂꯧꯔꯗꯤ ꯐꯣꯔꯇꯤ ꯐꯥꯏꯚ ꯄꯥꯔꯦꯟ ꯇꯔꯛꯑꯅꯤ ꯐꯣꯔꯇꯤ ꯐꯥꯏꯚ ꯄꯥꯔꯁꯦꯟꯗꯨꯗ ꯑꯣꯖꯥꯅ ꯑꯃꯨꯛ ꯐꯥꯏꯚ ꯄꯥꯔꯁꯦꯟ ꯆꯥꯔꯒ ꯑꯩꯈꯣꯏꯗ ꯐꯣꯔꯇꯤ ꯄꯥꯔꯁꯦꯟ ꯌꯣꯠ ꯍꯥꯏ ꯢ ꯃꯥ ꯐꯥꯏꯚ ꯃꯥꯁꯨ ꯐꯥꯏꯚ ꯄꯥꯔꯁꯦꯟ ꯐꯪꯉꯦ ꯂꯨꯄꯥ ꯆꯅꯤ ꯆꯍꯨꯝ ꯃꯅ ꯂꯦꯝꯖꯔꯦ ꯑꯈꯣꯏꯗꯁꯨ ꯐꯣꯔꯇꯤ ꯄꯥꯔꯁꯦꯟ ꯄꯤꯔꯛꯑꯅꯤ ꯑꯗꯨꯅ ꯉꯁꯥꯏ ꯆꯠꯂ ꯂꯩꯔꯨꯕꯗꯒꯤꯗꯤ ꯑꯩꯈꯣꯏ ꯑꯣꯖꯥꯗꯒꯤ ꯂꯩꯕꯩꯗꯤ ꯅꯪ ꯑꯥ ꯂꯐꯣꯏ ꯁꯪꯒꯣꯝ ꯌꯦꯔꯨꯝ ꯆꯥꯕꯅ ꯑꯗꯨꯝ ꯌꯥꯏ ꯑꯩꯈꯣꯏꯁꯨ ꯑꯗꯨ ꯉꯝꯗ꯭ꯔꯒꯗꯤ ꯂꯐꯣꯏ ꯁꯪꯒꯣꯝ ꯌꯦꯔꯨꯝ ꯆꯥꯔ ꯁꯥꯟꯅꯕꯁꯨ ꯌꯥꯎꯋꯦ ꯄꯩꯁꯥ ꯂꯩꯔꯒꯅ ꯂꯩꯕ ꯑꯩ ꯑꯦꯁ ꯀꯩꯅꯣꯁꯨ ꯂꯩ ꯂꯩꯕꯅꯦ꯫ ꯄ꯭ꯔꯣꯇꯤꯟ ꯅꯠꯇꯕ ꯒꯦꯅꯔ ꯒꯥꯏꯅ ꯂꯩꯀꯣ ꯒꯦꯅꯔꯗꯨꯗꯤ ꯆꯥꯗ꯭ꯔꯦꯍꯦ ꯑꯈꯣꯏ ꯕꯣꯗꯤ ꯖꯤꯗꯗꯤ꯫ ꯅꯪꯖꯨ ꯒꯦꯅꯔ ꯅꯪ ꯅꯣꯏꯈꯠꯂꯦ ꯅ ꯀꯤꯅꯤꯅꯀꯣ ꯅꯪ ꯄꯣꯔꯇꯤꯟꯒꯨꯝꯕ ꯂꯩꯔꯀꯥꯟ ꯅꯁꯥ ꯆꯥꯎꯈꯠ ꯎꯝ
ꯁꯥꯟꯅꯕ ꯌꯥꯎꯔꯗꯤ ꯏꯌꯥꯝꯕ ꯃꯣ ꯑꯥ ꯇ꯭ꯔꯦꯅꯔ ꯃꯈꯥ ꯁꯥꯟꯅꯗꯣꯔ ꯅꯠꯇ꯭ꯔꯒ ꯑ ꯏꯌꯥꯝꯕꯣꯢ ꯃꯈꯥ ꯁꯥꯟꯅꯕꯗ ꯀꯃꯥꯏꯅ ꯁꯥꯟꯅꯗꯒꯦ ꯍꯥꯏꯗꯤ ꯇ꯭ꯔꯦꯟꯅꯔ ꯇ꯭ꯔꯦꯟꯅꯔ ꯃꯈꯥ ꯁꯥꯟꯅ ꯐꯕ꯭ꯔꯥ ꯅꯠꯇꯔ ꯏꯌꯥꯝꯕꯍꯣꯏ ꯄꯨꯟꯅ ꯁꯥꯟꯅꯕꯅ ꯐꯕ꯭ꯔꯥ ꯍꯥꯏꯗꯤ ꯖꯤꯝ ꯁꯥꯟꯅꯕ ꯍꯥꯏꯖꯇꯕꯨ ꯫ ꯈꯤꯇꯪ ꯍꯛꯆꯥꯡꯗ ꯄꯩꯕ ꯈꯣꯠꯄ ꯇꯧꯔꯛꯄꯗ ꯑꯗꯨꯝ ꯏꯁꯥ ꯑꯗꯨꯝ ꯄꯩ ꯈꯣꯠꯇꯧꯕꯒꯤꯗꯤꯅꯦꯀꯣ ꯑꯗꯨꯅ ꯍꯥꯏꯗꯤ ꯃꯣꯏꯅ ꯐꯖꯅ ꯇꯥ ꯁꯥꯟꯅꯕ ꯐꯕ꯭ꯔꯥ ꯏꯌꯥꯝꯕꯁꯨ ꯑꯗꯨꯝ ꯐꯖꯅ ꯈꯪꯉꯕ ꯅꯠꯇꯔꯣ ꯍꯥꯏꯗꯤ ꯁꯥꯟꯅꯕ ꯈꯣꯠꯃꯤꯟꯅꯕ ꯅꯤꯌꯣꯝꯗꯣ ꯅꯤꯌꯣꯝꯗꯨꯒꯤ ꯋꯥꯅꯤꯗ ꯏꯌꯥꯝꯕ
ꯑꯗꯨꯗꯨꯒꯤꯗꯣ ꯑꯃ ꯍꯥꯏꯒꯦꯕ ꯑꯩꯈꯣꯏꯁꯨ ꯍꯧꯔꯛꯄꯗ ꯇ꯭ꯔꯦꯟꯅꯔ ꯂꯧꯔꯝꯃꯦꯕ ꯇ꯭ꯔꯦꯟꯅꯔ ꯂꯧꯕ ꯍꯥꯏꯁꯤ ꯅꯪ ꯊꯥꯗ ꯂꯨꯄꯥ ꯂꯤꯁꯤꯡ ꯑꯃꯒ ꯆꯥꯃꯔꯤ ꯆꯥꯝꯃꯉꯥ ꯑꯗꯨꯃꯥꯏꯅ ꯂꯧꯕꯁꯨ ꯌꯥꯎꯅꯦꯕ ꯑꯩꯈꯣꯏ ꯌꯥꯅꯕꯒꯤ ꯃꯇꯨꯡ ꯏꯟꯅ ꯑꯃ ꯄꯤꯕ ꯌꯥꯎꯋꯦꯕꯀꯣ ꯂꯤꯁꯤꯡ ꯑꯃ ꯂꯧꯔꯛꯑꯅꯤ ꯇ꯭ꯔꯦꯅꯔꯗꯨꯁꯨ ꯃꯥꯁꯨ ꯄꯩꯁꯥ ꯇꯥꯟꯖꯔꯤꯅꯤꯗꯅ ꯇ꯭ꯔꯦꯟꯅꯔꯗꯨ ꯂꯧꯕꯒꯤ ꯀꯥꯟꯅꯕꯁꯤꯅ ꯇ꯭ꯔꯦꯅꯔꯗꯨꯅ ꯅꯪꯅ ꯁꯥꯟꯅꯕꯗꯣ ꯅꯪ ꯀꯥꯏ ꯏꯊꯟꯗ ꯁꯥꯟꯅꯕꯗꯨꯗꯤ ꯌꯣꯠ ꯀꯦꯖꯤ ꯃꯉꯥ ꯀꯩꯅꯣꯗꯣ꯫ ꯔꯤꯛ ꯃꯉꯥꯃꯨꯛ ꯂꯥꯛꯄꯗ ꯃꯉꯥꯔꯛꯀ ꯊꯥꯡꯍꯜꯂꯛꯄꯗ ꯑꯩ ꯇꯣꯛꯅꯤꯡꯕ ꯌꯥꯎꯔꯛꯀꯅꯤꯕ ꯇ꯭ꯔꯦꯅꯔꯗꯨ ꯁꯥꯟꯅ ꯄꯩꯁꯥ ꯄꯤꯔꯤꯝꯅꯤ ꯃꯥꯁꯨ ꯅꯪꯗꯨ ꯇꯔꯥ ꯊꯥꯒꯠ ꯗꯟ ꯅꯪ ꯐꯥꯕ꯭ꯔꯥ ꯄꯨꯟꯕ꯭ꯔꯥ ꯇꯧꯔ ꯅꯪ ꯅꯝ ꯊꯥꯡꯒꯠꯍꯜꯂꯛꯑꯗꯤꯕ ꯅꯪ ꯋꯥ ꯑꯗꯨꯗꯤ ꯅꯪ ꯕꯣꯗꯤꯗꯨꯒꯤ ꯁꯨꯝ ꯖꯤꯝ ꯑꯗꯨꯗꯤ ꯋꯥꯍꯟꯒꯗꯕꯅꯦꯕ꯫ ꯆꯣꯛꯊꯍꯟꯒꯗꯕꯅꯦꯕ ꯌꯥ ꯇꯧꯔ ꯃꯥꯥꯟꯅ ꯕꯣꯗꯤꯗꯣ ꯅꯪꯒꯤ ꯏꯁ꯭ꯇ꯭ꯔꯛꯆꯔ ꯆꯨꯝꯕ ꯈꯣꯠꯄꯗꯣ ꯑꯩꯒ ꯁꯥꯟꯅꯕꯤꯅꯔꯁꯨ ꯑꯗꯨꯝ꯫ ꯌꯥꯅꯤꯕ ꯑꯈꯣꯏ ꯍꯧꯖꯤꯛ ꯁꯥꯟꯅꯕꯒꯤ ꯇ꯭ꯔꯦꯅꯔ ꯂꯧꯗ꯭ꯔꯦ ꯑꯩꯈꯣꯏ ꯄꯩꯁꯥ ꯄꯥꯝꯃꯨꯔꯦꯅꯀꯣ꯫ ꯏꯁꯥ ꯇꯣꯝ ꯇ꯭ꯔꯦꯅꯔ ꯂꯧꯗꯕꯗꯨꯅ꯫ ꯅꯪꯅ ꯍꯌꯦꯡ ꯀꯣꯟꯅ ꯅꯪ ꯃꯉꯥ ꯄꯥꯏꯕ ꯃꯇꯝꯗ ꯇꯔꯥ ꯇꯔꯦꯠ ꯄꯥꯏꯕ ꯃꯇꯝꯗ ꯉꯝꯗ꯭ꯔꯦ ꯇꯣꯛꯄꯗꯣ ꯑꯩꯅꯕꯨꯗꯤ ꯅꯝꯗꯝ ꯄꯥꯏꯍꯟꯅꯤ ꯇꯥꯜꯂꯛꯄ ꯌꯥꯎꯔꯛꯀꯅꯤꯕ ꯑꯗꯨꯒꯤ ꯌꯦꯡꯕ ꯇꯔ꯭ꯦꯅꯔ ꯂꯧꯗ꯭ꯔꯁꯨ ꯗꯨꯝ ꯄꯩꯁꯥ ꯄꯥꯃꯨꯔꯦ ꯅꯪ ꯁꯦꯞ ꯇꯧꯖꯒꯦ ꯑꯗꯨ ꯇ꯭ꯔꯦꯅꯔ ꯄꯩꯁꯥꯗꯨꯅ ꯅꯪ ꯗꯥꯥꯏꯠ ꯊꯥꯗꯖꯔꯁꯨ ꯌꯥꯏꯗꯅ꯫ ꯑꯈꯣꯢꯒꯨꯝ ꯁꯥꯟꯅꯅꯤ ꯅꯪꯅꯕꯨ ꯊꯋꯥꯏ ꯌꯥꯎꯔꯗꯤ ꯑꯗꯨꯝ ꯐꯅꯤꯗ ꯊꯥ ꯌꯥꯝꯕ ꯑꯃꯗ ꯊꯥ ꯑꯍꯨꯝ ꯑꯍꯨꯝꯗꯒꯤꯗꯪ ꯕꯣꯗꯤꯒꯤ ꯅꯪ ꯀꯩꯅꯣ ꯎꯔꯛꯑꯅꯤ ꯆꯦꯟꯖꯦꯁ ꯎꯔꯛꯑꯅꯤꯕ ꯊꯥ ꯑꯃ ꯁꯥꯟꯅꯔ ꯅꯪ ꯅꯁꯥ ꯐꯅꯤ ꯗꯤ ꯑꯩꯗꯤ ꯍꯥꯏꯔꯣꯏꯀꯣ ꯊꯥ ꯑꯃ ꯁꯥꯟꯅꯕꯗꯅ ꯖꯜ ꯈꯤꯇꯪ ꯂꯥꯛ ꯑꯅꯤꯗꯨꯗꯒꯤ ꯊꯥ ꯑꯍꯨꯝꯗꯩ ꯅꯪ ꯐꯖꯕ ꯎꯔꯛꯑꯗꯤꯕ ꯊꯥ ꯇꯔꯨꯛꯀ ꯌꯧꯔꯗꯤ ꯊꯥ ꯇꯔꯨꯛꯀ ꯁꯥꯗ ꯉꯝꯃꯅꯤ ꯌꯥꯔꯦ ꯅꯪ ꯕꯣꯗꯤ ꯅꯪꯒꯤ ꯏꯁꯇ꯭ꯔꯛꯆꯔ ꯗꯣ
ꯑꯩꯖꯨ ꯌꯨꯝꯗꯩ ꯗꯝꯕꯦꯟꯒ ꯂꯩ ꯍꯣꯏꯔꯒ ꯏꯊꯟꯗ ꯍꯦꯛ ꯁꯥꯟꯅꯖꯕꯅꯦꯕ ꯏꯊꯟꯗ ꯍꯦꯛ ꯏ ꯏꯊꯟꯗ ꯍꯦꯛ ꯁꯥꯟꯅꯕꯗꯣ ꯏꯊꯟꯗ ꯁꯥꯟꯅꯕꯗꯣ ꯉꯍꯥ ꯑꯃ ꯑꯅꯤ ꯇꯛ ꯂꯥꯎ ꯏꯟꯈꯠꯂꯝꯃꯒ ꯇꯛ ꯂꯥꯎꯅ ꯍꯥꯏꯗꯤ ꯇꯜꯂꯛꯄ ꯑꯝ ꯌꯥꯎꯔꯦꯕ ꯇꯜꯂꯛꯄꯒ ꯑꯗꯨꯝ ꯄꯣꯊꯥꯔꯦꯕ꯫ ꯄꯣꯊꯥꯕꯗꯣ ꯑꯁ ꯏꯊꯟ ꯁꯥꯟꯅꯕꯗꯣ ꯑꯣꯏꯔ ꯈꯪꯗꯅ ꯀꯅꯥ ꯀꯅꯥ ꯖꯤꯝ ꯁꯥꯅꯝꯅꯣ ꯈꯣꯞꯅꯨ ꯁꯨꯝ ꯌꯦꯡꯉꯛꯑꯒ ꯏꯌꯥꯝꯕꯣꯏ ꯁꯥꯟꯅꯩ ꯈꯣꯠꯂꯦ ꯑꯅꯤ ꯏꯌꯥꯝꯕꯩ ꯅꯝꯕꯔꯁꯦ ꯏꯃꯥꯅ ꯍꯣꯏ ꯏꯃꯥꯟꯅꯕꯗꯩ ꯂꯧꯔ ꯐꯣꯟ ꯇꯧꯔꯛꯏꯅꯤꯅꯦ ꯌꯥꯝ
ꯑꯗꯨ ꯅꯪ ꯍꯥꯏꯗꯨ ꯄꯥꯏꯔꯒꯗ ꯃꯜ ꯇꯧꯔ ꯁꯥꯟꯛꯅꯕꯗ ꯅꯪ ꯀꯥꯟꯅꯕ ꯂꯩ ꯀꯥꯟꯅꯗꯕ ꯂꯩ ꯀꯥꯟꯅꯕꯗꯨꯅ ꯀꯩꯅꯣ ꯍꯥꯏꯔꯒꯗꯤ ꯅꯪ ꯁꯥꯟꯅꯕꯗꯩ ꯀꯥꯟꯅꯕꯗ ꯑꯣꯏꯖꯔꯅꯤꯕ ꯅꯁꯥ ꯐꯕꯒꯤ ꯅꯪ ꯁꯨꯡꯃꯅ ꯀꯥꯟꯅꯔꯔꯣꯏꯕ ꯅꯪ ꯉꯁꯥꯏ ꯍꯥꯏꯔꯤ ꯃꯁꯜ ꯄꯩ ꯈꯣꯠꯂꯦ ꯀꯤꯖꯩ ꯈꯣꯠꯂꯦꯅ ꯍꯥꯏꯕꯗꯣ ꯃꯁꯜ ꯄꯩꯕꯅ ꯌꯨꯝꯗ ꯁꯥꯟꯅꯈꯤꯕꯗꯨꯅ ꯃꯊꯣꯡ ꯃꯔꯣꯟ ꯈꯪꯗꯅ ꯊꯥꯡꯒꯠꯄ ꯌꯣꯠ ꯊꯥꯡꯒꯠꯄꯁꯤꯁꯨ ꯃꯈꯥ ꯌꯧꯅ ꯊꯥꯗꯕ ꯐꯖꯅ ꯆꯤꯡꯈꯠꯄ ꯈꯨꯔꯤꯡ ꯂꯦꯡꯕ ꯌꯥꯕ ꯈꯨꯗꯤꯡ ꯂꯦꯡꯕ ꯌꯥꯕꯅ ꯃꯌꯥꯝ ꯂꯩꯕꯤꯕ ꯅꯪꯅ ꯅꯤꯌꯣꯝꯗꯨ ꯀꯥꯏ ꯄꯥꯏꯈ꯭ꯔꯕꯅꯤ ꯅꯪ ꯃꯁꯜꯗꯣ ꯀꯥꯏꯔꯝꯕꯁꯨ ꯌꯥꯏ ꯃꯁꯜꯗꯨ ꯆꯦꯜꯂꯝꯕꯁꯨ ꯌꯥꯏꯕ ꯃꯁꯜ ꯀꯥꯏ ꯑꯗꯨ ꯄꯤꯂꯛ ꯇꯧꯔꯒ ꯃꯁꯗꯨ ꯊꯨꯒꯥꯏꯔꯒꯥꯟꯗ ꯅꯪ ꯅꯣꯡ ꯁꯦꯝꯃꯛꯄꯗꯒꯤ ꯅꯪꯉꯣꯟꯗ ꯑꯋꯥꯕ ꯑꯣꯏꯅꯤꯕ ꯑꯗꯨꯗꯨ ꯌꯥꯔꯤꯉꯩ ꯁꯥꯟꯅꯔꯝꯕꯁꯨ ꯅꯪ ꯑꯇꯣꯞꯄ ꯑꯥꯡ ꯈꯪꯕ ꯂꯩꯔꯁꯨ ꯁꯥꯟꯅꯍꯜꯂꯨꯗꯕ ꯑꯗꯨ ꯃꯁꯜ ꯆꯤꯡꯈꯠꯄ ꯃꯁꯜ ꯊꯥꯗꯔꯛꯄ ꯃꯁꯜ ꯐꯖꯗꯕ ꯌꯥꯝ ꯑꯣꯏꯕꯅꯦꯕ ꯅꯪ ꯃꯁ ꯍꯥꯏꯇꯥꯔꯒꯗꯤ꯫ ꯑ ꯁꯨꯡꯍꯥꯟꯅꯩ ꯁꯥꯟꯅꯗꯕꯤ ꯖꯤꯝꯗ ꯐꯖꯅ ꯅꯤꯌꯣꯝ ꯆꯨꯝꯅ ꯇ꯭ꯔꯦꯅꯔ ꯑꯃꯅ ꯇꯥꯛꯄ ꯇ꯭ꯔꯦꯅꯔ ꯑꯝ ꯅꯠꯇ꯭ꯔꯁꯨ ꯅꯪꯉꯣꯟꯗ ꯑꯈꯪꯕꯝꯅ ꯇꯥꯛꯄꯤꯕ ꯄꯣꯇꯣꯞ ꯐꯖꯅ ꯄꯥꯏꯕꯤꯕ ꯌꯣꯠ ꯊꯥꯗꯕꯕꯧ ꯇꯩ ꯊꯥꯅꯕ ꯑꯗꯨꯗꯩꯒꯤ ꯆꯤꯡꯈꯠ ꯄꯣꯇꯣ ꯑꯣꯢꯔꯁꯨ ꯆꯨꯝꯅ ꯆꯤꯡꯈꯠꯄꯤꯕ ꯃꯁꯤꯡ ꯊꯨꯅ ꯄꯥꯏꯕ ꯑꯗꯒꯤ ꯑ ꯆꯦꯟꯗꯕ ꯍꯥꯏꯇꯥꯔꯦ ꯊꯧꯅꯥ ꯈꯔꯗꯤ ꯂꯩꯕ ꯗꯀ ꯇꯥꯔꯣ ꯌꯣꯠ ꯇꯔꯦꯠꯂꯛ ꯊꯥꯒꯠꯄꯗ ꯉꯝꯃꯛꯇꯕ ꯍꯥꯏꯗꯣ ꯑꯩ ꯃꯃꯥꯡꯗ ꯇꯔꯥ ꯊꯥꯡꯈ꯭ꯔꯗꯤ ꯇꯔꯥꯗꯨꯗꯩ ꯍꯦꯟꯅ ꯊꯥ ꯅꯕ ꯍꯣꯠꯅꯒꯗꯕꯅꯦꯕ ꯊꯧꯅꯥꯗꯣ ꯂꯩ ꯅꯝꯗꯅ ꯊꯥꯡꯒꯠꯅꯕ ꯍꯣꯠꯅꯕ ꯑꯗꯨ ꯗꯥꯏꯠ ꯆꯥꯗ꯭ꯔꯗꯤ ꯀꯟꯗꯝꯅꯦꯕ꯫
ꯗꯥꯏꯀꯤ ꯗꯥꯏꯇꯩꯗꯤ ꯐꯥꯏ ꯗꯥꯏꯠ ꯄ ꯆꯥꯏꯗꯤꯝ ꯂꯐꯣꯏ ꯁꯪꯒꯣꯝꯁꯦ ꯑꯗꯨꯝ ꯐꯖꯅ ꯆꯥꯏ ꯑꯗꯨꯝ ꯑꯗꯨꯝ ꯃꯣꯏ ꯒ꯭ꯌꯥꯅꯔ ꯅꯨꯡ ꯂꯩꯔ ꯆꯥꯏꯅꯦꯕ ꯑꯩꯁꯦ ꯕꯤꯒ꯭ꯌꯥꯅ ꯂꯩꯔꯤꯁꯦ ꯋꯦꯠ ꯍꯟꯊꯕꯩꯔꯣ ꯅꯠꯇ꯭ꯔꯒ
ꯪꯅ ꯆꯥꯔꯨꯔꯅꯤꯅ ꯁꯥꯟꯅꯅꯕ ꯈꯜꯂꯅꯤ ꯈꯦꯠꯅꯔꯨꯔꯗꯤ ꯍꯣꯠꯅꯕꯅꯦꯕ ꯀꯅꯥ ꯀꯩꯅꯣ ꯇꯧꯔ ꯅꯪ ꯐꯖꯅ ꯍꯪꯒ ꯆꯥꯎꯥꯎꯒꯦ ꯍꯥꯏꯗ꯭ꯔꯅ ꯀꯦꯅꯔꯗꯨꯗꯤ ꯆꯥꯗꯕ ꯅꯦ ꯄꯪ ꯆꯥꯈꯤꯕ ꯑꯗꯨꯗꯝ ꯐꯣꯔꯇꯤꯟ ꯂꯦꯛ ꯐꯥꯎꯋ ꯄ꯭ꯔꯣꯇꯤꯟꯗꯁꯨ ꯄ꯭ꯔꯣꯇꯤꯟ ꯃꯈꯜ ꯃꯌꯥꯝ ꯂꯩꯌꯦꯕꯀꯣ ꯄ꯭ꯔꯣꯇꯤꯟꯁꯦ ꯐꯦꯠ ꯌꯥꯝ ꯌꯥꯎꯋ ꯑꯗꯨꯗꯤ ꯐꯦꯠ ꯌꯥꯝ ꯌꯥꯎꯗꯕ ꯄ꯭ꯔꯣꯇꯤꯟꯗ ꯐꯦꯠ ꯌꯥꯝ ꯌꯥꯎꯗꯕꯅꯤꯅ ꯑꯥꯏꯁꯣ ꯍꯥꯏꯅ ꯍꯥꯏꯔꯦ ꯑꯁꯣꯒꯤ ꯃꯈꯥꯗ ꯈ ꯌꯥꯎꯋꯅ ꯑꯁ ꯖꯦꯔꯣ ꯑꯃ ꯍꯥꯏꯌꯦꯕ ꯋꯦꯠ ꯖꯦꯔꯣ ꯍꯥꯏꯕ ꯋꯦ ꯖꯦꯔꯣ ꯋꯦꯠ ꯖꯦꯔꯣ ꯈ ꯄꯣ ꯂꯩ ꯄ꯭ꯔꯣꯇꯤꯟꯁꯦ ꯑꯥꯏꯁꯣꯗꯅ ꯄ꯭ꯔꯇꯦꯟꯁꯤ ꯖꯦꯔꯣ ꯄꯥꯔꯁꯦꯟ ꯌꯥꯎꯔꯛꯑꯅꯤ ꯑꯗꯒꯤ ꯖꯦꯔꯣꯗꯅ ꯋꯦ ꯖꯦꯔꯣꯗꯅ ꯐꯣꯔꯇꯤ ꯇꯨ ꯄꯥꯔꯁꯦꯟꯒꯨꯝꯕ ꯋꯥꯟ ꯄꯔꯁꯦꯟꯒꯤ ꯃ ꯑꯣ ꯔꯥꯗꯤ ꯋꯦꯕ ꯐꯣꯔꯗ ꯄꯥꯔꯁꯦꯟꯒꯨꯝꯕ ꯌꯥꯎꯔꯛꯑꯅꯤ ꯋꯦꯗꯅ ꯐꯣꯔꯇꯤ ꯐꯥꯏꯚ ꯄꯥꯔꯁꯦꯟ ꯁꯤꯛꯁ ꯄꯥꯔꯁꯦꯟ ꯌꯥꯎꯈꯤꯗꯨꯣꯏꯅꯦ ꯐꯦꯠꯁꯦ ꯐꯦꯠ ꯌꯥꯝ ꯌꯥꯎꯕꯗ ꯑꯗꯨꯝ ꯅꯣꯏꯖꯔ ꯂꯩꯕ ꯑꯩꯈꯣꯏꯗꯗꯤ ꯅꯨꯡꯉꯥꯏꯇꯦꯅ ꯐꯦꯠ ꯌꯥꯎꯗꯕ ꯕꯣꯗꯤ ꯀꯠꯇꯗꯤ ꯐꯦꯠ ꯌꯥꯎꯗꯕ ꯑꯥꯏꯁꯣ ꯑꯃ ꯆꯥꯅꯩꯑꯕ ꯕꯣꯗꯤ ꯀꯠ ꯅꯠꯇꯕ ꯨ ꯈꯔ ꯆꯥꯎꯈꯠꯍꯟꯅꯤꯡꯕ ꯑꯗꯨꯗꯒꯤ ꯕꯣꯗꯤꯗꯁꯨ ꯀꯥꯟꯅꯕ ꯐꯪꯅꯤꯡꯉꯥꯏ ꯑꯣꯏꯇꯥꯔꯒꯗꯤ ꯋꯦ ꯄ꯭ꯔꯣ ꯋꯦꯒꯨꯝꯕ ꯑꯗꯨꯝ ꯆꯥꯕꯗ ꯀꯩꯁꯨ ꯑꯀꯥꯏꯕ ꯂꯩꯇꯦꯕ ꯕ꯭ꯔꯥꯟꯗꯨꯗꯤ ꯅꯄꯥꯝꯕꯅꯦ ꯋꯥꯜ ꯅ꯭ꯌꯨꯇ꯭ꯔꯤꯁꯟ ꯆꯥꯕ ꯌꯥꯏ ꯇꯣꯇꯦꯜ ꯅ꯭ꯌꯨꯇ꯭ꯔꯤꯁꯟ ꯆꯥꯕ ꯌꯥꯏ ꯑꯗꯒꯤ ꯀꯩ ꯀꯩ ꯃꯌꯥꯝ ꯂꯩꯔꯤꯗꯅ ꯀꯣꯟ ꯂꯩꯔꯤꯕ ꯍꯛ ꯂꯩꯔꯤꯕ ꯑꯗꯨꯃꯥꯏꯅꯗꯨ ꯅꯪ ꯆꯥꯕꯒꯤꯁꯨ ꯑꯄꯥꯝꯕ
ꯑꯩꯁꯨ ꯑꯩꯁꯨꯅꯦ ꯑꯗꯨꯃꯥꯏꯅ ꯍꯥꯏꯗꯤ ꯏꯊꯟ ꯆꯥꯕ ꯁꯥꯟꯅꯕꯒꯤ ꯅꯤꯌꯣꯝ ꯈꯪꯗ꯭ꯔ ꯃꯥꯜꯂꯦ ꯍꯥꯏꯗꯤ ꯃꯤ ꯃꯥꯡꯗꯁꯨ ꯍꯥꯏꯗꯣꯛ ꯍꯧꯖꯤꯛ ꯀꯥꯏꯕ ꯑꯃ ꯇꯧꯕ ꯑꯃ ꯂꯥꯛꯄ ꯃꯗꯩ ꯏꯌꯥꯝꯕꯗ ꯑꯩꯈꯣꯏꯗꯤ ꯊꯤꯔꯣ ꯐꯣꯟ ꯇꯧꯔꯛꯏꯁꯤꯅꯦ ꯑꯩꯗꯤ ꯏꯊꯟꯇ ꯁꯥꯟꯅꯕ ꯈꯣꯠꯄꯁꯦ ꯀꯩꯅꯣꯝ ꯇꯧꯔꯦ ꯌꯥꯗ꯭ꯔꯦꯅ ꯑꯗꯨꯒꯤ ꯏꯌꯥꯝꯕꯣꯏ ꯆꯠꯄ ꯈꯣꯠꯄꯗꯤ ꯑꯗꯨꯝ ꯀꯃꯥꯏꯅ ꯆꯠꯀꯦ ꯍꯥꯏꯗꯤ ꯃꯤ ꯀꯌꯥꯃꯨꯛ ꯆꯠꯂꯤꯒꯦ ꯍꯥꯏꯗꯤ ꯖꯤꯝꯗꯣ ꯁꯥꯟꯅꯕ ꯑꯩꯈꯣꯏ ꯁꯥꯟꯅꯃꯤꯟꯅ ꯑꯗꯨꯝ ꯌꯥꯗ꯭ꯔ ꯈꯣꯠꯇꯔ ꯅꯠꯇ꯭ꯔꯦ ꯍꯞꯇꯥ ꯑꯝꯗ ꯀꯃ ꯀꯩꯀꯩ ꯁꯥꯟꯅꯗꯣꯏꯅꯣ ꯍꯥꯏꯗꯤ ꯃꯣꯏ ꯂꯦꯛꯇꯦ ꯁꯥꯟꯅꯕ ꯆꯦꯁꯇꯦ ꯁꯥꯟꯅꯕ ꯑꯗꯨꯃꯥꯏꯅ ꯍꯦꯛ ꯈꯥꯏꯗꯣꯛꯑꯦ ꯑꯗꯣ ꯀꯃꯥꯏ ꯀꯃꯥꯏꯅ ꯁꯥꯖꯤꯅ ꯍꯥꯏꯗꯤ ꯁꯥꯟꯅꯔꯒꯅ ꯀꯩ ꯇꯧꯗꯣꯏꯅꯣ ꯆꯦꯟ ꯁꯥꯟꯅꯔꯒꯅ ꯀꯃꯥꯏꯅ ꯊꯥꯡꯉꯛꯄ ꯈꯣꯠꯄꯗꯣ ꯑꯗꯨꯝ ꯏꯍꯕꯣꯏ ꯑꯗꯨꯝ ꯍꯞꯇꯥ ꯑꯃꯗ ꯀꯃꯥꯏ ꯀꯃꯥꯏꯅ ꯇꯧꯒꯦ
ꯁꯥꯟꯅꯕꯁꯦ ꯃꯤ ꯃꯤꯒ ꯄꯞ ꯃꯃꯥꯏ ꯃꯃꯥꯏ ꯆꯥꯄ ꯑꯗꯨꯅ ꯁꯦꯝꯅꯩꯑꯕꯀꯣ ꯑꯩ ꯁꯥꯟꯅ ꯑꯗꯣ ꯑꯩꯒꯤꯗꯤ ꯑꯩ ꯄꯥꯠꯅꯔ ꯑꯃ ꯑꯗꯨꯝ ꯆꯠꯂꯦꯕ ꯑꯩꯈꯣꯏ ꯑꯅꯤ ꯍꯥꯏꯇꯥꯔꯦꯕꯗꯣ ꯏꯊꯅ ꯊꯥꯍꯟꯕ ꯉꯝꯃꯛꯇꯕ ꯌꯥꯎꯕꯅꯦꯕ ꯑꯗꯨ ꯃꯥ ꯃꯇꯦꯡ ꯈꯔ ꯄꯥꯡꯊꯣꯛ ꯑꯩꯈꯣꯏ ꯑꯅꯤ ꯑꯗꯨꯝ ꯆꯠꯂꯦ ꯍꯥꯏꯕ ꯃꯇꯝꯗ ꯁꯥꯟꯅꯕꯗ ꯁꯥꯟꯅꯕꯁꯦ ꯑꯩꯗꯤ ꯅꯣꯡꯃꯗ ꯑꯅꯤ ꯑꯅꯤ ꯁꯥꯟꯅꯩꯑꯕ ꯄꯨꯁ ꯑꯃ ꯄꯣꯠꯁꯦ ꯅꯪ ꯀꯩꯅꯣ ꯀꯩꯅꯣ ꯇꯧꯕꯁꯦ ꯆꯦꯁ ꯁꯥꯟꯅꯕ ꯅꯨꯃꯤꯠꯁꯦ ꯆꯦ ꯁꯥꯟꯅꯕꯁꯦꯜ ꯀꯩꯅꯣꯅꯦ ꯏꯟꯊꯣꯛꯄ ꯅꯠꯇ꯭ꯔꯣ ꯄꯨꯜ ꯅꯠꯇ꯭ꯔꯣ
ꯎꯝ
ꯅ ꯁꯥꯟꯅꯩꯑꯕ ꯆꯦ ꯁꯥꯟꯅꯕ ꯅꯨꯃꯤꯠꯇ ꯆꯤꯡꯁꯤꯟꯕ ꯕꯥꯏꯒꯨꯝꯕ ꯑꯃ ꯁꯥꯟꯅꯕ ꯌꯥꯔꯦ ꯕꯥꯏ ꯅꯠꯇ꯭ꯔꯒ ꯆꯤꯡꯁꯤꯟꯕ ꯇ꯭ꯔꯥꯏ ꯁꯥꯟꯅꯕ ꯌꯥꯔꯦꯕ ꯕꯥꯏꯔ ꯇ꯭ꯔꯥꯏ ꯁꯥꯟꯅꯔꯦ ꯑꯗꯒꯤ ꯑꯌꯥꯝ ꯆꯦꯁ ꯁꯥꯟꯅꯕ ꯅꯨꯃꯤꯠꯁꯦꯀꯣ ꯆꯦꯁ ꯂꯣꯏꯔꯦ ꯃꯊꯪ ꯅꯣꯉꯥꯟꯕ ꯅꯨꯃꯤꯠꯇ ꯀꯩꯅꯣꯝ ꯁꯥꯟꯅꯔꯦꯕ ꯕꯦꯛ ꯑꯃꯨꯛ ꯁꯥꯟꯅꯔꯦ ꯕꯦ ꯐꯤꯅꯨꯡ ꯆꯤꯡꯁꯤꯟꯕꯅꯦꯕ ꯄꯨꯁꯅꯦꯕ ꯑꯗꯨꯒ ꯄꯨꯜꯂꯅꯨꯡ ꯕꯦꯛ ꯁꯥꯟꯅꯕ ꯅꯨꯃꯤꯠꯁꯤꯗꯅ ꯑꯃꯨꯛ ꯇ꯭ꯔꯥꯏ ꯁꯥꯟꯅꯔꯝꯃꯦ ꯑꯗꯒꯤ ꯑꯃꯨꯛ ꯅꯣꯡꯉꯥꯜꯂꯒ ꯂꯦꯛ ꯊꯥꯅꯕ ꯅꯨꯃꯤꯠꯁꯤꯅ ꯂꯦꯛ ꯁꯥꯟꯅꯕ ꯅꯨꯃꯤꯁꯤꯅ ꯁꯣꯜꯖꯔ ꯑꯃꯨꯛ ꯁꯥꯟꯅꯔꯦ ꯁꯣꯗꯔ ꯑꯦꯛꯁꯔꯁꯥꯏꯁꯁꯨ ꯌꯥꯝ ꯀꯩꯅꯣ ꯇꯧ ꯋꯥꯕꯅꯦꯕ ꯂꯦꯛꯀꯁꯨ ꯁꯥꯟꯅ ꯀꯩꯅꯣꯒ ꯁꯣꯝꯖꯔꯒ ꯁꯥꯟꯅꯕꯗꯒꯤ ꯃꯦꯁꯤꯗ ꯐꯣꯏꯅ ꯀꯞꯄꯤꯁꯦ ꯌꯦꯛꯀꯁꯨꯠ ꯁꯥꯟꯅꯔꯦ ꯕꯥꯏꯒ ꯕꯥꯏꯒ ꯀꯩꯅꯣꯝꯒꯨꯝ ꯁꯥꯟꯅꯔꯦ ꯕꯥꯏꯀ ꯆꯦꯁꯀꯨꯝ ꯁꯥꯟꯅꯔꯦ ꯕꯦꯛꯒꯀ ꯇ꯭ꯔꯥꯏ ꯑꯃ ꯁꯥꯟꯅꯔꯃꯥꯏꯅ ꯍꯞꯇꯥ ꯑꯝꯗ ꯑꯅꯤ ꯑꯅꯤꯔꯛ ꯍꯥꯏꯇꯥꯔꯦ ꯃꯥꯏ
ꯏꯕꯣꯏꯗꯤ ꯁꯥꯟꯅꯕ ꯀꯌꯥꯝ ꯀꯨꯏꯔꯒꯦ ꯌꯥꯝꯕ ꯍꯥꯏꯗꯤ ꯁꯥꯟꯅꯕ ꯍꯧꯗꯣꯔꯛꯄꯗ ꯀꯃꯥꯏꯅ ꯇꯧꯈꯤꯒꯦ ꯍꯥꯏꯗꯤ ꯌꯥꯝ ꯋꯥꯈꯤꯕ꯭ꯔꯥ ꯅꯠꯇ꯭ꯔꯒ ꯀꯃꯥꯏ ꯀꯃꯥꯏꯅ ꯇꯧꯔꯒꯦ ꯗꯤ ꯁꯥꯟꯅꯕꯁꯨ ꯀꯌꯥꯝ ꯀꯨꯏꯔꯒꯦ ꯍꯧꯖꯤꯛꯅ ꯀꯔꯝꯕ ꯐꯤꯕꯝ ꯂꯩꯔꯤꯒꯦ ꯍꯛꯆꯥꯡꯗꯣꯌꯥꯝꯕ
ꯁꯥꯟꯅꯕꯁꯦ ꯑꯩꯗꯤ ꯃꯆꯥꯡ ꯅꯥꯏꯕꯁꯨ ꯉꯝꯗꯦꯕ ꯑꯩꯁ ꯀꯨꯏꯔꯕꯅꯦ ꯇꯥ ꯑꯅꯤꯒꯅ ꯑꯗꯨ ꯈꯔ ꯁꯥꯟꯅꯔꯄꯣ ꯑꯗꯨꯗꯒ ꯈꯔ ꯈꯔ ꯍꯩꯍꯧꯕ ꯈꯔ ꯈꯪꯍꯧꯕ ꯅ ꯑꯩꯉꯣꯟꯗ ꯍꯥꯏꯔꯤꯁꯦ ꯍꯧꯖꯤꯛ ꯇ꯭ꯔꯦꯅꯔꯒꯗ ꯊꯥꯏꯅ ꯁꯥꯟꯅꯕꯗ ꯂꯧꯔꯝꯕ ꯋꯥꯅꯤ ꯍꯧꯖꯤꯛ ꯂꯧꯈꯤꯗ꯭ꯔꯦꯕ ꯑꯗꯨꯒꯤ ꯃꯇꯨꯡꯗ ꯁꯥꯟꯅꯕꯁꯤ ꯊꯥ ꯑꯅꯤꯃꯨꯛꯇ ꯉꯥꯏꯔꯤꯌꯦ ꯀꯟꯅ ꯄꯥꯏꯗ ꯉꯝꯗ꯭ꯔꯤ ꯈꯔ ꯂꯦꯞꯄꯅꯦ ꯀꯩꯗꯧꯕꯅꯦ ꯕꯣꯗꯤꯁꯦ ꯏꯁꯇ꯭ꯔꯛꯆꯔꯁꯦ ꯈꯔ ꯈꯔ ꯂꯥꯛꯑꯒ ꯂꯦꯞꯁꯤꯟꯈꯤꯕ ꯑꯩ ꯇꯣꯛꯊꯣꯛꯈꯤꯕ ꯑꯗꯩ ꯗꯥꯏꯠ ꯂꯩꯕ ꯉꯝꯃꯛꯇꯕ ꯑꯗꯨ ꯇꯣꯛꯈꯤꯕꯁꯤꯗ ꯑꯗꯨ ꯁꯣꯏꯔꯤꯁꯦ ꯅꯠꯇꯦ ꯌꯥꯔꯦ ꯈꯔ ꯀꯨꯏꯅꯦ ꯌꯥꯒꯦꯅꯗꯤ ꯈꯜꯂꯤ ꯊꯥ ꯑꯅꯤꯃꯨꯛꯇꯤ ꯁꯨꯔꯦ ꯑꯗꯣ ꯕꯣꯗꯤ ꯏꯁꯇ꯭ꯔꯛꯆꯔ ꯍꯥꯏꯁꯦ ꯀꯩꯁꯨ ꯌꯥꯝ ꯀꯟꯅ ꯀꯩꯅꯣ ꯇꯧꯅ ꯂꯩꯕꯗꯤ ꯅꯠꯇꯦꯔ ꯑꯗꯨꯝ ꯈꯔ ꯈꯔ ꯑꯥ ꯃꯅꯨꯡꯗꯗꯤ ꯈꯔ ꯈꯔ ꯐꯣꯝ ꯂꯩꯖꯔꯒ ꯑꯗꯨꯅ ꯍꯦꯛꯇ ꯀꯠ ꯑꯩ ꯀꯠ ꯇꯧ
ꯑꯗꯨꯗꯤ ꯌꯥꯝ ꯅꯨꯡꯉꯥꯏ ꯅꯨꯡꯉꯥꯏꯔꯝꯃꯅꯤ ꯏꯌꯥꯝꯕꯩ ꯑꯗꯨꯗꯤ ꯃꯤꯌꯦꯡꯗꯒ ꯏꯁꯥ ꯊꯥꯅ ꯌꯦꯡꯖꯕ ꯈꯣꯠꯆꯕ ꯂꯩꯅ ꯑꯌꯥꯝꯕ
ꯅꯪꯖꯕꯨ
ꯁꯥꯟꯅꯩꯁꯦ ꯃꯤꯌꯦꯡꯗꯩ ꯌꯦꯡꯉꯦ ꯑꯩꯁ ꯌꯥꯝ ꯊꯤꯅ ꯅꯨꯡꯉꯥꯏ ꯋꯥ ꯋꯥꯈꯜꯔꯗ ꯍꯔꯥꯎꯖꯕ ꯈꯣꯠꯄꯒ ꯐꯥꯎꯕ ꯖꯤꯝ ꯁꯥꯗꯩ ꯁꯨꯃꯥꯏꯅ ꯌꯦꯡ ꯈꯣꯠꯂꯤ ꯀꯥꯏꯅ ꯇꯧꯕꯁ ꯑꯗꯣ ꯖꯤꯝꯁꯨ ꯁꯥꯟꯅꯩ ꯊꯣꯛꯑꯦ ꯑꯗꯨꯒ ꯍꯛꯆꯥꯡ ꯀꯌꯥ ꯐꯕ ꯋꯥꯠꯄꯁꯤꯗ ꯌꯥꯗꯣꯛꯏꯦ ꯖꯤꯝ ꯁꯥꯟ ꯍꯥꯏꯗꯤ ꯗꯥꯏꯔꯦꯛ ꯖꯤꯝ ꯃꯐꯝꯗ ꯆꯠꯅꯤꯡꯉꯕ ꯖꯨꯝꯗ ꯁꯥꯟꯅꯕꯁꯤꯗꯤ ꯀꯥꯟꯅ ꯌꯥꯝꯅ ꯄꯦꯟꯕ ꯈꯔ ꯋꯥꯠꯄ ꯅꯅꯥꯎꯅ ꯑꯗꯨꯒꯤ ꯇꯧꯔꯛꯄꯅꯤ
ꯅꯪ ꯝ ꯆꯥꯔꯥ ꯈꯪꯅꯦ ꯃꯤꯡ ꯌꯦꯡꯕ ꯌꯥꯏꯗꯣ ꯃꯤ ꯌꯦꯡ ꯑꯋꯥꯡ ꯑꯃꯕ ꯌꯥꯔꯣꯏꯕ ꯖꯤꯝ ꯁꯥꯥꯔ ꯃꯤ ꯑꯃ ꯃꯤꯡ ꯑꯋꯥꯡꯕꯨ ꯌꯥꯗꯦ ꯑꯣꯛ ꯎꯞꯄꯤꯗꯣ ꯑꯗꯨꯅꯦꯕ ꯅꯨ ꯃꯤꯌꯦꯡꯁꯤꯁꯨ ꯏꯁꯥ ꯏꯁꯥꯁꯦ ꯐꯥꯗꯣꯛꯍꯟꯅꯤꯡꯉꯥꯏ ꯑꯩꯣꯏ ꯃꯦꯒꯅꯤꯐꯤꯀꯦꯁꯟ ꯌꯥꯎꯕ ꯑꯗꯨꯅ ꯨꯝꯒꯤ ꯃꯤꯠꯌꯦꯡ ꯃꯃꯥꯡꯒꯤꯅꯤꯕ ꯈ꯭ꯋꯥꯏ ꯑꯩꯈꯣꯏ ꯖꯤꯝ ꯁꯥꯟꯅꯕ ꯅꯨꯡꯉꯥꯏꯖꯩꯁꯦ ꯑꯩꯈꯣꯏ ꯂꯥꯎꯊꯣꯛꯑꯣ ꯁꯥꯟꯅꯅꯤꯡꯕꯤ ꯑꯗꯨꯗꯒꯤ
ꯎꯝ
ꯅꯨꯄꯤꯒ ꯂꯥꯛꯇ꯭ꯔꯗꯤ ꯑꯗꯨꯝ ꯁ ꯉꯥꯏꯔꯤꯉꯦ ꯑꯗꯨꯝ ꯐꯔꯤ ꯂꯧꯊꯣꯛꯑ ꯑꯩꯈꯣꯏ ꯃꯁꯦꯟ ꯅꯣꯡꯕꯥ ꯑꯁ ꯁꯥ ꯁꯥ ꯄ ꯂ ꯀꯥꯏꯅ ꯅꯨꯡꯉꯥꯏꯕꯅꯤ ꯕꯨꯛꯇꯟ ꯕꯨꯛꯇꯟꯒꯨꯝꯕ ꯄꯨꯅꯤꯡ ꯃꯈꯁꯦ
ꯑ
ꯏꯈꯅ ꯕꯨꯛꯇꯟ ꯑꯦꯛꯁꯔꯁꯥꯏꯁ ꯑꯃ ꯁꯥꯥꯟꯅ ꯂꯣꯏ ꯕꯨꯛꯇꯟꯁꯤ ꯑꯗꯨꯝ ꯀꯝꯄꯜꯁꯔꯤꯅꯤ ꯑꯩꯈꯣꯏꯗꯤ ꯁꯥꯟꯅ꯭ꯔꯥꯏ ꯁꯅ ꯇ꯭ꯔꯥꯏꯃꯨꯛꯇ ꯅꯥꯏꯕ ꯄꯣꯠꯁꯤꯗꯤ ꯕꯤꯂꯤꯁꯨ ꯄꯥꯜꯂꯤ ꯆꯦꯁꯨ ꯄꯥꯜꯂꯤ ꯁꯣꯇꯔꯁꯨ ꯄꯥꯜꯂꯤ ꯄꯥꯜꯂꯤ ꯃꯉꯣꯟꯗ ꯄꯥꯟꯅꯕ ꯂꯩꯇꯦꯕ ꯑꯣ ꯂꯤ ꯂꯦꯛ ꯈꯛꯇ꯭ꯔꯅꯦ ꯑꯩꯉꯣꯟꯗ ꯌꯥꯎꯗ꯭ꯔꯤꯁꯤ ꯀꯅꯥ
ꯎꯝ
ꯕꯨꯛꯇ ꯅꯥꯏꯕ ꯄꯣꯠꯁꯤ